ꯅꯨꯡꯉꯥꯏꯔꯤꯌꯦ ꯅꯪꯛ ꯀꯔꯝ
ꯄ ꯄꯨ ꯍꯜꯂꯣ ꯏꯇꯥꯎ
ꯇꯥꯏ ꯑꯩꯗꯤ ꯇꯥꯏ ꯅꯪ ꯇꯥꯕ꯭ꯔꯣ ꯎꯝ ꯀꯔꯝ ꯀꯔꯝ ꯄꯥꯜꯂꯤꯕꯒꯦ
ꯇꯨꯛ ꯎꯝ ꯂꯩꯔꯤꯌꯦ ꯀꯥꯎꯣ ꯏ ꯈꯣꯦ ꯇꯥꯔ ꯀꯕꯤꯗꯅ ꯎꯅꯔꯦ
ꯇꯧꯔꯛꯇꯦ
ꯑꯩꯁꯨ ꯉꯥꯏꯍꯉꯩꯗ ꯊꯕꯛ ꯆꯤꯜꯂ ꯂꯩꯔꯨꯔꯦ ꯈꯔ ꯀꯣꯏꯊꯣꯛꯎꯔꯦꯅ ꯍꯟꯗ
ꯎꯝ
ꯍꯣꯏ ꯈꯔ ꯀꯣꯏꯕ ꯆꯠꯊꯣꯛꯎꯔꯦ ꯑꯗꯒꯤ ꯑꯦ ꯎꯝ ꯍꯟꯗꯛ ꯀꯩꯗ ꯆꯠꯎꯨꯔꯦ ꯒꯨꯍꯥꯇꯤ ꯆꯠꯂꯨꯔꯦ ꯑꯗꯩ ꯗꯤ ꯑꯗꯨꯝ ꯅꯨꯄꯤ ꯑꯃꯁꯠꯂꯛꯑꯦꯗꯅ ꯁꯤꯂꯣ ꯃꯦꯘꯂꯌꯥ ꯌꯧꯁꯂꯦ ꯃꯁꯨ ꯐꯖ ꯐꯖꯕ ꯅꯨꯄꯤ ꯌꯥꯝ ꯂꯩꯔꯧ ꯌꯦꯡꯉꯣ
ꯑꯁꯦꯡꯕ ꯃꯣꯏ ꯈꯥꯁꯤ ꯅꯨꯄꯤ ꯑꯃꯖ ꯐꯖꯍꯧꯋꯤ ꯑꯗꯣ
ꯄꯨ ꯂꯥꯛꯑꯣ ꯌꯥꯗ꯭ꯔꯣ
ꯑꯁ ꯋꯥꯉꯥꯁꯤꯒꯤꯗꯤ ꯅꯨꯄꯥꯅ ꯅꯨꯄꯤ ꯃꯌꯨꯝ ꯆꯠꯄꯅꯤꯗ
ꯑꯗꯣ ꯑꯗꯨꯗꯤ ꯅꯪ ꯅꯪ ꯂꯩꯍꯧꯕꯗꯤ ꯀꯩꯗꯧꯕ
ꯑꯩ ꯃꯅꯤꯄꯨꯔꯁꯤꯕꯨ ꯍ ꯌꯥꯝ ꯅ ꯁ ꯏꯃꯥ ꯂꯩꯩ ꯀꯤꯗꯃ ꯌꯥꯝ ꯂꯩꯖꯅꯦ ꯍꯅ ꯄꯊꯥ ꯄꯤꯔꯕꯁꯨ ꯀꯥꯏꯅ ꯍꯤꯡꯈꯤꯒꯅꯤ ꯑꯩꯗꯤ ꯏꯁꯩꯒ ꯁꯛꯔꯧꯅꯤ ꯍꯦꯇꯥꯎꯅꯥꯛꯇ ꯎꯝ ꯁꯨꯝ ꯊꯣꯛꯂꯛꯄꯗꯨꯗ ꯑꯩꯅ ꯏꯇꯥꯎꯁꯦ ꯊꯦꯡꯅꯗꯕ ꯀꯨꯏꯔꯦ ꯑꯗꯒꯤ ꯀꯃꯥꯏ ꯀꯃꯥꯏ ꯂꯩꯔꯤꯒꯦ ꯎꯅꯗꯕꯁꯨ ꯀꯨꯏꯔꯦꯗꯅꯀꯣ
ꯀꯣꯏ ꯌꯥꯝ ꯊ ꯈꯨꯏꯦ ꯍꯟꯅ
ꯑꯃꯇꯪ ꯍꯧꯖꯤꯛꯁꯦ ꯋꯥꯇꯔꯃꯦꯂꯂꯣꯟ ꯆꯥꯐꯝ ꯈꯣꯠꯐꯝ ꯀꯌꯥꯝ ꯂꯩꯗꯅ ꯑꯣꯇꯔꯃꯦꯂꯣꯟ ꯆꯥ ꯁꯦ ꯍꯌꯦꯡꯗꯤꯅ ꯍꯧꯔꯛꯀꯦ ꯇꯧꯕꯅꯦ ꯍꯧꯔꯛꯏꯁꯤꯅꯦ
ꯆꯥꯛ ꯆꯥꯛ ꯆꯥꯔꯨꯁꯤꯅꯦ ꯁꯪꯅꯤ ꯀꯩ ꯀꯩꯅꯣꯅꯦ ꯁꯝꯗꯨꯅ ꯂꯩꯔꯦ
ꯑ ꯃꯠꯇꯃꯦ ꯂ ꯋꯥꯖꯦ ꯁꯥꯏ ꯑꯗꯨꯝ ꯉꯥꯏ ꯊꯧꯕꯥꯜꯅ ꯁꯥꯏ ꯑꯗꯩ ꯈꯣꯡꯖꯣꯅ ꯁꯥꯏ ꯑꯗꯒꯤ ꯃꯐꯝ ꯖꯒꯥ ꯈꯔ ꯑꯗꯨ ꯑꯗꯨꯝ ꯌꯣꯟ ꯃꯥꯜꯂꯦ
ꯅꯪ ꯅꯪ ꯍꯥꯏꯁꯦ ꯐꯥꯔꯝ ꯇꯧꯕꯗꯣ ꯅꯠꯇ꯭ꯔꯒꯅ ꯂꯝꯕꯤ ꯋꯥꯈꯟꯗ ꯁꯣꯔꯣꯛꯇꯒ ꯌꯣꯟꯝꯕꯗ
ꯗꯒꯤ ꯆꯠꯂ ꯆꯥꯒꯗꯕꯃꯦ ꯀꯩꯅꯣ ꯂꯝꯕꯤ ꯅꯥꯀꯟꯗꯩꯕꯨ ꯆꯥꯎꯥꯋꯦꯕ ꯂꯝꯕꯤ ꯅꯥꯀꯟꯗꯩꯗꯤ ꯅꯔ ꯂꯥꯛꯀꯗꯕꯅꯦ ꯑ ꯑꯆꯥ ꯍꯟꯗꯛ ꯖꯔꯅꯤ ꯑꯃ ꯆꯠꯂꯗꯣ ꯅꯨꯡꯉꯥꯏ ꯑꯗꯨꯝ ꯅꯨꯡꯉꯥꯏ ꯃꯐꯝꯗ ꯑꯗꯨꯝ ꯑꯩꯈꯣꯏꯒꯤ ꯑꯩꯈꯣꯏꯆꯦꯒꯤ ꯃꯅꯥꯛꯇꯨꯁꯨ ꯌꯧꯁꯜꯂꯨꯕ ꯍꯥꯏꯇꯥꯔꯦ ꯒꯨꯍꯥꯇꯤꯗ ꯍꯥꯟꯅ ꯈꯤꯗꯤ ꯉꯛ ꯉꯛ ꯉꯦꯕ ꯣ ꯃꯣꯏ
ꯎꯝ ꯎꯝ
ꯁꯁꯤꯂ ꯂꯩꯔꯃꯦ ꯑ ꯁ ꯆꯦꯜꯂꯕꯅꯤꯅ ꯍꯥꯏꯐꯦꯠ ꯌꯧꯁꯜꯂꯨꯒꯦꯅ ꯇꯧꯕꯅꯦ ꯇꯁꯂꯦꯗꯤ ꯥꯛꯄꯤꯗ ꯏꯄꯨꯁꯦ ꯑꯩꯅ ꯇꯧꯕ ꯀꯥꯟꯗ ꯑꯩꯈꯣꯏ ꯑꯩ ꯀꯣꯝꯗ ꯆꯄꯔ ꯦ ꯏꯃꯥꯟꯅꯕ ꯑꯅꯤ ꯆꯠꯄꯅꯦ ꯏꯃꯥꯟꯅꯕ ꯑꯅꯤ ꯃꯒ ꯑꯩꯒ ꯄꯨꯕꯗꯨꯗ ꯑꯗꯨꯝ ꯇ꯭ꯔꯤꯞꯁꯦ ꯖꯔꯅꯤꯁꯦ ꯅꯨꯡꯉꯥꯏꯇꯧ ꯃꯥꯜꯂꯦꯅ ꯑꯗꯨꯝ ꯌꯧꯁꯜꯂꯨꯔꯦ ꯑꯗꯩꯗꯤ ꯃꯥꯒꯤ ꯒꯥꯔꯤ ꯋꯥꯏꯕ ꯈ ꯀꯝ ꯂꯣꯏ ꯂꯩꯔꯝꯃꯦ ꯃꯣꯏꯁꯦ
ꯎꯝ
ꯑ ꯒꯥꯔꯤ ꯑꯃ ꯋꯥꯏꯔꯦ ꯑꯗꯨꯝ ꯄꯥꯔ ꯑꯋꯥꯔꯗ ꯃꯣꯏ ꯆꯠꯂꯦ ꯄꯥ ꯑꯋꯥꯔꯗ ꯂꯨꯄꯥ ꯅꯤꯐꯨꯃꯨꯛ ꯅꯤꯐꯨꯃꯨꯛꯀꯤ ꯆꯥꯡ ꯑꯗꯨꯃꯥꯏ ꯑꯣꯏ ꯍꯥꯏꯗꯤ
ꯂꯨꯄꯥ ꯅꯤꯐꯨ ꯍꯨꯕ ꯍꯣꯡꯉꯦ ꯑꯗꯨꯗꯤ
ꯑ ꯋꯥ ꯍ ꯀꯩ ꯊ ꯍꯥꯎꯩꯅ ꯂꯣꯏ ꯍꯟꯖꯣꯏꯅꯦꯕ ꯒꯥꯔꯤ ꯊꯥꯎ ꯑꯩꯈꯣꯏꯅ ꯍꯜꯂꯤ ꯑ ꯑꯩꯈꯣꯏꯒꯤ ꯒꯥꯔꯤꯔꯤ ꯌꯥꯔ ꯇ ꯈꯣꯠꯇꯕ ꯂꯩꯕ ꯃꯌꯥꯝꯗꯣ ꯑꯩꯈꯣꯏ ꯂꯣꯏ ꯁꯦꯝ ꯣꯏꯅꯦꯕ ꯑꯗꯨꯗꯤ ꯃꯣꯏꯅ ꯁꯣꯏꯅ ꯑꯩꯈꯣꯏꯗ ꯀꯩ ꯑꯣꯏꯅ ꯄꯤꯔꯛꯑꯕꯅꯦꯕ ꯒꯥꯔꯤ ꯑꯩꯈꯣꯏꯒꯤꯅꯦꯅ ꯑꯗꯨ ꯄꯋꯥꯔ ꯃꯣꯏ ꯑꯗꯨꯃꯥꯏꯅ ꯂꯧꯋꯦꯕꯀꯣ ꯑꯗ ꯏ ꯑꯩꯈꯣꯏ ꯑꯍꯨꯝꯗꯣ ꯑꯗꯨꯝ ꯑꯗꯨꯝ ꯏꯆꯝ ꯆꯝꯅ ꯆꯠꯄꯅꯤꯅ ꯕꯦꯛ ꯅꯨꯡꯕꯨ ꯌꯥꯅꯕꯅꯤ ꯑꯩꯈꯣꯏ ꯑꯍꯨꯝ ꯅꯝꯁꯤꯜꯂꯦ ꯗꯝ ꯌꯧ ꯆꯂꯨꯔ ꯑ ꯁꯤꯤꯔꯣ ꯑꯣꯏꯔꯛꯑꯦ ꯁꯤꯤꯒꯦ ꯇꯣꯡꯉꯦ ꯑꯦ ꯃꯣꯏ ꯑꯁ ꯀꯩ ꯇꯧ ꯇꯨꯔꯤꯁ ꯉꯩꯁꯦ ꯂꯥꯛꯄ ꯂꯧꯗꯦꯅꯦ ꯊꯥꯏꯅ ꯑꯩꯈꯣꯏꯅ ꯆꯠꯂꯨꯕꯗꯣ
ꯍꯣꯏ
ꯑ ꯀꯔꯤ ꯇꯣ ꯑ ꯃꯤ ꯌꯥꯝ ꯆꯤꯜꯂꯤꯗ꯭ꯔꯥ ꯃꯣꯏꯒꯤꯗꯤ ꯃꯐꯝꯗꯣ ꯒꯥꯔꯤ ꯏꯁꯇꯦꯁꯟ ꯇꯧꯕꯒꯤ ꯃꯣꯏꯒꯤꯗꯤ ꯌꯥꯝꯅ ꯈꯨꯁꯨ ꯈꯨꯨꯏꯗꯅ ꯃꯐꯝꯗꯣ ꯈꯔꯦ ꯁ ꯇꯥꯎ ꯊꯣꯛꯀꯗ꯭ꯔꯥ ꯈꯣꯠꯀꯗ꯭ꯔꯥ ꯍꯥꯏꯕꯅꯤ ꯇꯧꯗꯦ ꯑꯗꯨꯃꯥꯏꯅ ꯀꯨꯏꯅ ꯉꯥꯏꯅꯩꯌꯦ ꯑꯗꯨꯗꯨꯁꯨ ꯃꯇꯥ ꯑꯣꯏꯔꯒꯁꯨ ꯂꯤꯈꯠꯐꯝ ꯂꯩꯇꯦꯕ ꯇ꯭ꯔꯥꯐꯛ ꯝ ꯑꯣꯏꯕ ꯃꯣꯏ
ꯎꯝ
ꯕꯣꯔꯗꯔꯒ ꯑꯣꯏꯕꯅꯦ
ꯎꯝ
ꯅꯨꯄꯥ ꯐꯣꯇꯣ ꯀꯥꯞꯄꯤꯤꯒꯦ ꯐꯣꯇꯣ ꯀꯥꯞꯄꯤꯒꯦ ꯀꯥꯏꯔꯦ ꯀꯐꯟ ꯃꯅꯦ ꯂꯨꯠꯅꯔꯥꯂꯣ ꯍ ꯋꯥꯟ
ꯐꯆꯣꯅꯤꯄꯤꯤꯄ꯭ꯔ
ꯐꯤꯔꯤ
ꯑꯆꯥꯆꯥ
ꯆꯥꯃ ꯄꯤꯔꯤ
ꯑꯣ ꯃꯣꯏ ꯀꯩꯅꯣ ꯀꯥꯏ ꯍꯥꯏꯕ ꯑꯣꯏꯔꯕꯝꯅꯤꯅꯦ ꯀꯩ ꯍꯧꯖꯤꯛꯀꯥꯟꯒꯤ ꯐꯣꯇꯣꯗꯣ ꯃꯃꯤꯡꯗꯣ ꯀꯥꯎꯔ ꯃꯣꯏꯗꯤ ꯐꯣꯇꯣ ꯄꯣꯂꯔꯤꯁ ꯍꯥꯏꯕ꯭ꯔꯥ ꯀꯩꯅꯣꯝ ꯍꯥꯏꯕꯅꯦ
ꯑꯥ ꯍꯣꯏ ꯍꯣꯏ ꯑꯗꯨꯝ ꯉꯥꯛꯊꯣꯛꯑꯣ ꯑꯗꯨꯝ ꯖꯟ ꯑꯃ ꯄꯤꯕꯗꯣ
ꯎꯝ
ꯀꯃꯥꯏ ꯍꯣꯏ
ꯎꯝ ꯑꯠꯆꯥ ꯑꯁꯆꯥ
ꯀꯃꯥꯏꯅ ꯇꯧꯔꯤꯒꯦ ꯅꯪꯕꯣ ꯄꯥꯎ ꯐꯥꯎꯅꯗꯕꯗꯨ ꯀꯏꯔꯦ ꯑꯗꯨꯗ ꯍ ꯐꯔꯤ
ꯇꯧꯂ ꯏꯗ
ꯑꯣ ꯊꯕꯛ ꯑꯃ ꯇꯧꯔꯝꯗꯥꯏꯅꯦ ꯅꯪꯕꯣ ꯀꯔꯤ ꯗꯦꯂꯤꯚꯔꯤ ꯀꯩꯅꯣꯝ ꯆꯠꯂꯝꯗꯥꯏꯅꯦ ꯅꯪꯕꯣ
ꯆꯠꯇ꯭ꯔꯦꯗ ꯑꯩꯈꯣꯏ ꯑꯗꯨꯝ ꯆꯥꯈꯤꯅꯤꯅ ꯌꯨꯝ ꯆꯥ ꯏꯗꯣꯝ ꯆꯥꯒꯤꯅꯦꯕ ꯑꯗꯨꯨꯝ ꯆꯥꯅ ꯌꯨꯝ ꯁꯤꯁ ꯑꯥ ꯊꯕꯛ ꯍꯥꯏꯁꯤꯦ ꯗꯥꯏꯔꯦꯛ ꯀꯩꯅꯣ ꯆꯠꯄ ꯅꯠꯇꯦꯕ ꯑꯗꯨꯗꯤ ꯍꯥꯏꯗꯤ ꯍꯞꯇꯥ ꯑꯃꯒꯤ ꯃꯅꯨꯡꯗ ꯑꯃꯨꯛꯀ ꯆꯠꯄ ꯑꯂꯒꯦ ꯍꯞꯇꯥ ꯑꯃ ꯆꯠꯇꯕꯁꯨ ꯌꯥꯎꯋꯏꯗ ꯅꯣꯡꯃ ꯅꯣꯡꯃꯒꯤ ꯍꯥꯏꯗꯅ ꯑꯣꯔꯗꯔ ꯂꯩꯔꯀꯥꯟꯗ ꯗꯨꯀꯥꯟ ꯑꯣꯏꯕꯅ ꯐꯝꯕ ꯅꯠꯇꯕꯅꯤꯅꯅꯦ
ꯑꯥ ꯑ ꯇꯨꯡꯖꯤꯒꯦ ꯅꯅ ꯗꯨꯀꯥꯟ
ꯅꯣꯏ ꯍꯥꯡꯇꯣꯛꯅꯤꯡꯗꯦ ꯍꯥꯏꯕꯅꯤ ꯑꯩ ꯔ ꯍꯥꯏꯖ
ꯑꯥ
ꯑꯩꯗꯤꯦ ꯍꯩꯇꯦꯗ ꯀꯥꯏ ꯍꯩꯗꯣꯏꯅꯣ
ꯗꯣꯟꯀ ꯁꯥꯕ ꯍꯇꯥꯕꯅ
ꯑꯩꯗꯤ ꯍꯥꯏꯇ
ꯎꯝ
ꯑꯩ ꯍꯩ ꯅꯍꯥꯟ ꯌꯣꯜꯂꯣꯏ ꯍꯥꯥ
ꯍꯣꯏꯅꯦ ꯆꯨꯝ ꯃꯤꯅꯦ
ꯍ ꯑꯗꯨꯅꯤ
ꯍꯟꯗꯛ ꯍꯟꯗꯛꯀꯤ ꯃꯥꯗꯔꯁ ꯗꯦꯒꯤ ꯇꯥꯏꯃꯤꯡꯗꯣ ꯁꯒꯦ ꯍꯧꯂꯣꯡꯒꯤꯗ ꯍ ꯇꯧ ꯌꯥ ꯗꯂꯤꯚꯔꯤ ꯐꯪꯅꯗꯦ ꯍꯥꯏꯔꯤꯅꯦ
ꯎ ꯅ
ꯁꯄ꯭ꯂꯥꯏ ꯇꯧꯕ ꯐꯪꯉꯦ ꯍꯥꯏꯗꯤ ꯑꯁ ꯏꯪꯂꯤꯁ ꯂꯝꯒꯤꯁꯨ ꯉꯥꯏ
ꯑ ꯑꯩꯈꯣꯏ ꯁ꯭ꯋꯥꯏꯗꯒꯤ ꯆꯠꯅꯈꯤꯕ ꯆꯠꯅꯕ ꯂꯣꯏꯁꯤꯜꯂꯦ ꯑꯗꯨꯏ ꯇ꯭ꯔꯦꯟꯗꯣ ꯂꯣꯏꯁꯤꯜꯂꯦ ꯇꯧꯅꯗ꯭ꯔꯦ ꯄꯥꯛꯅ
ꯑ ꯀ ꯑꯣꯏ ꯇ
ꯇꯤꯡ ꯇꯤꯡ ꯇꯦꯡ ꯅꯪ ꯒꯥꯔꯤ ꯌꯣꯟꯊꯣꯛꯈ꯭ꯔꯕ ꯀꯃꯥꯏꯅ ꯇꯧꯔꯤꯒꯦ
ꯀꯔꯤ
ꯔꯤ
ꯌꯣꯟꯣꯟꯗ
ꯍꯧꯔꯤꯑ ꯑꯗꯨꯝ ꯍꯥꯏꯅꯤꯡꯉꯦ
ꯎꯝ ꯄꯥꯏꯕꯩꯔꯥ ꯄꯥꯏꯗꯕꯩꯔꯥ ꯈꯪꯗ꯭ꯔꯕ ꯒꯥꯥꯏ ꯌꯥꯎꯗꯔꯤ ꯈꯣꯡ ꯊꯦꯛꯅꯦꯅꯦ ꯍꯧꯖꯤꯛꯀꯥꯟꯗꯤ
ꯍꯅꯤ ꯒꯥꯔꯤꯅ ꯃꯔꯔ ꯎꯅꯤꯅꯤ
ꯃꯥꯉꯦ ꯌꯧꯅꯤꯡꯕ ꯃꯈꯜ ꯌꯧꯕ ꯉꯝꯗꯦꯕ
ꯑꯥ
ꯂꯥꯏꯟꯗ ꯆꯠꯄ ꯑꯗꯨꯁꯨꯦ ꯑꯩꯈꯣꯏꯅ ꯈꯤꯇꯪꯗ ꯊꯧꯖꯤꯟꯕꯤꯌꯣ ꯈꯣꯠꯆꯤꯟꯕꯤꯌꯣ ꯑꯗꯨꯅ ꯑꯩꯈꯣꯏ ꯆꯠꯂꯤꯉ ꯖꯒꯥꯗ ꯌꯧꯕꯁꯨ ꯌꯥꯕ ꯅꯠꯇꯦ
ꯗ
ꯍꯝ
ꯚꯔꯥ ꯍꯦꯜꯂꯛꯇꯣꯏ ꯃꯤ ꯃꯣꯏꯒꯤꯗꯤ ꯍꯥꯏꯗ ꯍꯥꯏꯔꯨꯔꯒꯅ ꯈꯤꯇꯪ ꯈꯤꯇꯪ ꯂꯩꯗꯅ ꯈꯤꯇꯪꯒ ꯍꯥꯏꯔꯨꯔꯒꯗꯤ ꯀꯟꯇꯦꯛꯅꯦ ꯀꯥꯏꯅ ꯔꯤꯖꯥ ꯆꯅꯤ ꯀꯥꯏꯅꯀꯣ ꯑꯗꯨ ꯆꯞ ꯃꯥꯟꯅꯩ ꯑꯗꯨ ꯃꯌꯥꯡꯃꯨꯛ ꯆꯥꯅ ꯍꯦꯜꯂꯤꯀꯣ ꯑꯗꯨ ꯇꯧꯕ ꯍꯥꯏꯗꯤ ꯃꯥꯥꯏ ꯃꯥꯒꯤ ꯐꯤꯒꯤꯁꯤꯦ ꯑꯗꯨꯝ ꯂꯩꯅꯕ ꯖꯥꯅꯤ ꯊ ꯀ
ꯍꯣꯏ
ꯑ
ꯍꯥꯏꯖꯤ ꯈꯪꯁꯨ ꯇꯧꯔꯤꯁꯦ ꯑꯗꯨ ꯈꯛꯇ ꯅꯠꯇꯗꯗꯤ ꯂꯥꯏ ꯆꯠꯄ ꯃꯤꯁꯦ ꯑꯁ ꯏꯃꯥꯟꯅꯕ ꯂꯝꯃꯥꯟ ꯂꯥꯛꯄꯅꯤ ꯃꯣꯏ ꯌꯥꯝ ꯃꯤ ꯉꯥꯏꯈꯤꯗꯣ ꯈꯪꯕ꯭ꯔꯥ ꯑ ꯇꯒ ꯑꯩꯈꯣꯏ ꯃꯦꯖꯤꯞꯇꯒ ꯆꯠꯄ ꯀꯥꯡꯕꯨꯁꯦ ꯁꯤ ꯃꯣꯏꯒꯤ ꯃꯣꯏꯒꯤ ꯔꯟ ꯂꯩꯕ ꯂꯩꯇꯕ ꯂꯩꯗꯅ ꯃꯥꯏ ꯒꯥꯔꯤꯗ ꯃꯤ ꯐꯣꯟ ꯁꯤꯕꯨ ꯑꯗꯨꯅꯨꯡꯉꯥꯏꯗꯣꯏꯅꯤ ꯑꯗꯨꯒꯨꯝꯕꯗꯨ ꯑꯣꯏ ꯏ ꯀꯥꯅꯦꯕ
ꯅꯨꯡꯉꯥꯏꯕꯖꯥꯅꯤ ꯃꯥ ꯃꯣꯏꯁꯨ ꯃꯣꯏꯁꯨ ꯄꯩꯁꯥ ꯇꯥꯜꯂꯤꯕꯅꯤꯅꯦ ꯁꯥꯎꯎ ꯌꯥꯕ ꯅꯠꯇꯦꯅꯦ
ꯑꯩ ꯈꯛꯀꯤꯗꯤ ꯅꯠꯇ꯭ꯔꯥ ꯑꯩ ꯑꯩꯗꯨꯅ ꯃꯤ ꯂꯣꯏ ꯄꯤꯔꯒꯦ ꯍꯥꯏꯗꯤ ꯑ ꯊꯕ ꯃꯤꯗꯨꯃꯒꯤ ꯄꯩꯁꯥ ꯄꯤꯔꯒꯦꯗꯤ ꯍ ꯌꯥꯠꯇ꯭ꯔꯣ
ꯑ ꯑꯗꯣ ꯍꯌꯦꯡꯗꯨꯣ ꯁꯪꯉꯦꯕ ꯏꯇꯥꯎꯁꯦꯀꯣ
ꯁꯪꯉꯦ
ꯑꯣ ꯑꯗꯨꯗꯤ ꯍꯌꯦꯡꯗꯣ ꯑꯩ ꯅꯪ ꯂꯧꯈꯣꯠꯄ ꯄꯤꯛ ꯎꯞ ꯇꯧꯕ ꯂꯥꯛꯑꯒꯦ
ꯌꯥꯥꯛ
ꯑꯠꯇꯒ
ꯎꯝ ꯅꯪ ꯆꯠꯂꯨꯔꯁꯤꯦ ꯅꯪꯅ ꯊꯟꯗꯔꯣ ꯀꯅꯥ ꯀꯅꯥ ꯂꯥꯛꯇꯦ ꯐꯤꯔꯣ
ꯂꯥꯛꯄꯁꯦ ꯑꯩꯈꯣꯏ ꯑꯅꯤ ꯑꯍꯨꯝ ꯑꯗꯨꯝ ꯁꯨꯔꯛꯇꯧ ꯃꯥꯜꯂꯦ
ꯂꯥꯛꯑꯣꯅꯦ ꯀꯅꯥ ꯀꯅꯥꯅꯣ ꯑꯩꯈꯣꯏ ꯄꯨꯟꯗꯕꯁꯨ ꯀꯨꯏꯔꯦ ꯃꯌꯥꯝꯗꯣ ꯁꯛꯁꯤꯡꯗꯨꯣ ꯎꯅꯗꯕꯁꯨ ꯄꯤꯔꯦ ꯑꯗꯨ ꯄꯨꯟꯕ ꯑꯣꯏꯅ ꯎꯅꯕ ꯑꯣꯏꯅ ꯆꯠꯂꯨꯔꯁꯤꯅꯤ ꯀꯅ ꯈ ꯀꯠꯂ ꯃꯛꯝꯗꯖ
ꯍ ꯍꯣ ꯐꯔꯦ ꯑꯗꯨꯗꯤ ꯂꯩꯔꯣꯍꯣ ꯍꯌꯦꯡ
ꯑꯣꯀꯦ ꯑꯣꯀꯦ ꯍꯣ ꯍꯣꯏ ꯐꯔꯦ ꯐꯔꯦ ꯒꯨꯗ ꯅꯥꯏꯠ ꯒꯨꯗ ꯅꯥꯏꯠ ꯎꯝ